ꯍꯜꯂꯣ
ꯍꯥꯎ
ꯇꯥꯕ꯭ꯔꯣ
ꯇꯥꯏ
ꯎꯝ ꯐꯔꯦ ꯐꯔꯦ ꯀꯩꯗꯧꯔꯝꯃꯤꯅꯣ ꯊꯥꯔꯇꯤꯟ
ꯂꯥꯎꯠꯏꯄꯤꯀꯔ
ꯂꯥꯎꯠꯏꯄꯤꯀꯔ ꯊꯥꯕꯁꯨ ꯌꯥꯗꯦ ꯍꯣꯏ ꯌꯥꯔꯦ ꯀꯩꯗꯧꯔꯝꯃꯤꯅꯣꯕ
ꯍꯥꯥ
ꯀꯩꯗꯧꯔꯝꯃꯤꯅꯣ
ꯗꯨꯛ ꯁꯥꯔꯤꯌꯦ ꯂꯥꯎꯏꯄꯤꯀꯔ ꯊꯥꯕ ꯌꯥꯕ ꯑꯣꯏꯗꯤ ꯃꯈꯥꯗ ꯊꯝꯃ ꯁꯥꯟꯅ ꯌꯥꯏ ꯍꯣꯏ ꯌꯥꯏ ꯌꯥꯏ ꯁꯅꯥꯔꯁꯤ
ꯍꯦꯠ ꯐꯣꯟ ꯂꯩꯇ꯭ꯔꯣ ꯅꯪꯒꯤ
ꯏꯁ ꯃꯔꯤꯌꯣ ꯃꯔꯥꯡ ꯑꯣ ꯁꯥꯟꯅꯗꯣꯏꯔꯤꯕ ꯗꯨꯛ ꯁꯥ ꯃꯔꯛꯁꯤꯗ ꯈꯨꯠꯅ ꯄꯥꯏꯕ ꯐꯥꯎ ꯅꯨꯡꯉꯥꯏꯇꯦꯅ ꯇꯧꯀꯥꯟꯁꯤꯗꯥ
ꯋꯥꯔꯤꯗꯣ ꯐꯖꯅ ꯐꯖꯅ ꯁꯥꯟꯁꯤ ꯄꯥꯔꯁꯣꯅꯦꯜ ꯁꯥꯟꯅꯕ ꯌꯥꯗꯦ ꯑꯃ ꯑꯃ ꯁꯥꯏꯕ ꯌꯥꯗꯦ ꯈꯪꯕ꯭ꯔꯥ
ꯎꯝ ꯇꯨꯃꯤꯟ ꯁꯥꯟꯅꯔꯗꯨ ꯀꯔꯤꯝ ꯍꯥꯏꯅꯔꯔꯁꯦ ꯑꯗꯨꯗꯤ ꯑꯩ ꯗꯨꯛ ꯁꯥꯒꯦ ꯑꯗꯨꯝ ꯄꯥꯏꯔꯣ
ꯑꯗꯨ ꯌꯥꯗꯦ ꯍꯥꯏꯕ ꯋꯥ ꯉꯥꯡꯅꯗꯗꯤ
ꯑꯗꯨ ꯀꯩ ꯁꯥꯟꯅꯗꯣꯏꯅꯣ꯫
ꯑꯗꯣ ꯑꯗꯨꯝ ꯍꯥꯏꯔꯤꯁꯦ ꯑꯗꯨꯝ ꯁꯥꯟꯅꯩꯁꯦ ꯁꯤ ꯁꯥꯟꯅꯩꯁꯤ ꯌꯥꯔꯦ꯫
ꯀꯩ ꯏꯟꯖꯥꯡ ꯆꯥꯔꯕ꯫
ꯆꯥꯛ ꯆꯥꯗ꯭ꯔꯤ ꯅꯪ ꯆꯥꯔꯕꯣ꯫
ꯆꯥꯔꯦ꯫
ꯆꯥꯔꯦ꯫
ꯑꯧ꯫
ꯎꯝ ꯀꯩ ꯏꯟꯖꯥꯡ ꯆꯥꯔꯕ꯫
ꯑ ꯉꯁꯤ ꯌꯦꯟꯂꯤ ꯏꯔꯣꯟꯕ ꯆꯥꯏ꯫
ꯀꯩ ꯊꯣꯡꯕ ꯕ꯫
ꯌꯦꯜꯂꯤ ꯌꯦꯜꯂꯤ ꯏꯔꯣꯟꯕ ꯌꯦꯜꯂꯤ ꯈꯪꯕ꯭ꯔꫭ ꯅꯪ꯫
ꯑꯣ꯫
ꯅꯣꯏ ꯑꯗꯥꯏ ꯌꯦꯜꯂꯤ ꯐꯪꯕ꯭ꯔꯣ꯫
ꯐꯪꯗꯦ꯫
ꯆꯥꯅꯤꯡꯕ꯭ꯔꯣ꯫
ꯁꯤꯡꯖꯨꯒ ꯆꯥꯟꯅꯕꯗꯨ ꯅꯠꯇ꯭ꯔꯣ ꯌꯦꯜꯂꯤ ꯍꯥꯏꯁꯦ꯫
ꯅꯠꯇꯦ ꯏꯔꯣꯝꯕꯅꯦ ꯍꯩꯀꯛ ꯄꯥꯟꯕꯗꯣ꯫
ꯑꯗꯨꯅꯦ ꯍꯥꯏꯖꯦ ꯁꯤꯡꯖꯨꯖꯨ ꯆꯥꯏꯗꯨꯗꯤ꯫
ꯑꯣ ꯌꯥꯕꯨꯗꯤꯥ ꯌꯥꯔꯝꯒꯅꯤ꯫
ꯈꯖꯤꯡꯒ꯫
ꯑ ꯈꯪꯗꯦ ꯑꯗꯨ꯫
ꯃꯪꯒꯟꯒ ꯂꯣꯜꯂ ꯆꯥꯕꯗꯤ ꯑꯗꯨꯝ ꯆꯥꯕꯨꯗꯤ ꯆꯥꯕꯅꯤ ꯁꯤꯡꯖꯨꯅ ꯍꯦꯟꯅ ꯍꯥꯎꯋꯤꯗ ꯑꯩꯗꯤ꯫ ꯏꯁ꯭ꯄꯤꯀꯔ ꯊꯥꯕ ꯌꯥꯔꯗꯤ ꯅꯨꯡꯉꯥꯏꯗꯧꯅꯤ꯫
ꯅꯨꯡꯉꯥꯏꯔꯗꯧꯅꯤ꯫ ꯀꯩꯅꯣ ꯅꯣꯏ ꯂꯝꯗꯨꯕꯨ ꯀꯔꯤꯕ꯫ ꯅꯣꯏ ꯂꯝꯗꯣ ꯀꯔꯤ ꯀꯥꯏ ꯖꯒꯥ ꯍꯥꯏꯕꯅꯣ꯫
ꯀꯩꯅꯣ꯫
ꯅꯣꯏ ꯂꯝꯖꯦ ꯀꯥꯏ ꯖꯒꯥꯅꯣ ꯍꯥꯏꯕ ꯅꯣꯏ ꯂꯝꯖꯦ ꯃꯃꯤꯡ ꯀꯩ ꯀꯧꯒꯦ ꯍꯥꯏꯕ꯫
ꯅꯣꯡꯄꯣꯛ ꯁꯦꯛꯃꯥꯥꯏ ꯀꯧꯔꯤꯗꯨꯗꯤ꯫
ꯅꯣꯡꯄꯣꯛ ꯁꯦꯛꯃꯥꯏ꯫ ꯅꯣꯡꯄꯣꯛ ꯁꯦꯛ ꯃꯥꯏꯖꯦ ꯑꯣꯀꯦ ꯊꯧꯕꯥꯜ ꯗꯤꯁꯇ꯭ꯔꯤꯛ ꯅꯠꯇ꯭ꯔꯣ꯫
ꯎꯝ
ꯊꯝꯕꯥꯜ꯫ ꯅꯣꯏ ꯑꯗꯥꯏ ꯊꯝꯕꯥꯜ ꯍꯧꯕ꯭ꯔꯣ꯫
ꯈꯪꯗꯦꯗ ꯑꯩꯁꯨ꯫
ꯋꯥꯗꯣ ꯐꯖꯅ ꯁꯥꯟꯅꯗ꯭ꯔꯗꯤꯅꯦ ꯔꯤꯖꯦꯛ ꯆꯠꯈꯤꯗꯣꯏꯅꯦꯕ ꯑꯗꯨꯅ꯫ ꯐꯖꯅ ꯉꯥꯡꯅꯒꯗꯕꯅꯦ ꯍꯥꯏꯕ꯫
ꯀꯩ ꯍꯥꯏꯅꯣ ꯅꯪꯪ ꯍꯥꯏꯗꯣ ꯇꯥꯗꯦ꯫
ꯋꯥꯖꯦ ꯐꯖꯅ ꯁꯥꯟꯅꯒꯗꯧꯕꯅꯦ ꯍꯥꯏꯕ ꯅꯠꯇꯗꯤ ꯔꯤꯖꯦꯛ ꯆꯠꯈꯤꯅꯦꯕ꯫
ꯈꯨꯝꯃꯤꯖꯤꯗꯤ꯫
ꯈꯨꯝꯕ ꯎꯪꯕ ꯍꯣꯏ ꯅꯠꯇꯕ ꯈꯔ ꯅꯪꯁꯨ ꯈꯔ ꯉꯥꯡꯕ ꯆꯪꯉ ꯏꯕꯥꯅꯤ꯫ ꯃꯣꯏꯅ ꯇꯠ ꯀꯩꯅꯣ ꯇꯧꯍꯧꯗꯣꯏꯅꯦꯕ ꯑꯗꯨꯏꯅꯦꯕ꯫ ꯀꯩꯗꯧꯔꯒꯦ
ꯂꯥꯛꯑꯗꯤ
ꯅꯪꯅꯥꯗꯤ ꯈꯪꯗ꯭ꯔꯤꯕ ꯑꯩꯅ ꯁꯥꯔꯤ ꯈꯨꯁꯥꯁꯦ ꯀꯌꯥ ꯋꯥꯅ ꯁꯥꯏꯅꯤꯁꯦ ꯍꯣꯏ ꯌꯥꯔꯦ ꯀꯩꯗꯧꯔꯒꯦ ꯃꯤꯅꯤꯠ ꯀꯩꯅꯣ ꯈꯛꯇꯪ ꯉꯥꯏꯔꯦ ꯇꯔꯥ ꯈꯇꯪ ꯉꯥꯏꯔꯦ꯫
ꯌꯥꯝꯗꯕꯩ ꯁꯔꯨꯛ ꯇꯪ ꯑꯌꯥꯝꯕ ꯁꯔꯨꯛꯇ ꯉꯥꯏꯁꯤꯜꯂꯛꯑꯦ ꯑꯗꯨꯅꯤ
ꯎꯝꯍꯨꯝ ꯅꯣꯏ ꯃꯥ ꯍꯣꯏ ꯀꯥꯏ ꯆꯠꯈꯤꯅꯣ
ꯈꯣꯏ ꯃꯥ ꯆꯥꯛ ꯊꯣꯡꯉꯤ
ꯎꯝ ꯑ
ꯇꯥꯕ꯭ꯔꯣ
ꯇꯥꯕ꯭ꯔꯣ ꯇꯥꯏꯌꯦ ꯋꯥ ꯍꯪꯕ ꯌꯥ ꯌꯥꯏ ꯄꯥꯔꯁꯅꯦꯜ ꯅꯠꯇꯕ
ꯎꯝ ꯌꯥꯔꯦ ꯇꯣꯛꯑꯒꯦ ꯗꯨꯗꯤ
ꯑꯥ ꯀꯩ ꯀꯥꯡ ꯀꯨꯏꯔꯛꯇ꯭ꯔꯦꯅꯦ
ꯍꯨꯝ
ꯀꯥꯡꯁꯦ ꯀꯥꯏꯗ ꯀꯣꯏ ꯆꯠꯁꯦꯕ ꯆꯠꯁꯦ꯫ ꯃꯣꯏꯔꯥꯡꯗ ꯆꯠꯀꯗ꯭ꯔꯣ
ꯈꯪꯗꯦ
ꯊꯝꯆꯦꯠ ꯆꯥꯅꯤꯡꯕ꯭ꯔꯣ ꯅꯪ
ꯆꯥꯅꯤꯡꯗꯦ ꯅꯪ ꯆꯥꯅꯤꯡꯕ꯭ꯔꯣ
ꯆꯥꯅꯤꯡ ꯑꯥ ꯅꯣꯏꯒꯤ ꯑꯗꯨꯒꯤ ꯅꯣꯡꯄꯣꯛ ꯁꯦꯛꯃꯥꯏꯗꯒꯤ ꯁꯨꯝ ꯆꯠꯂꯒ ꯀꯔꯤ ꯈꯨꯟꯇꯥꯒꯦ
ꯈꯪꯗꯦ
ꯐꯖꯅ ꯍꯥꯏꯔꯛ ꯑꯣ ꯍꯥꯏꯕꯅꯦ ꯁꯣꯏꯔꯗꯤ ꯃꯀꯣꯛꯇꯩ ꯑꯃꯨꯛ ꯍꯟꯗꯣꯏꯅꯦ ꯍꯥꯏꯕꯅꯤꯅꯦ ꯒ꯭ꯌꯥꯟ ꯌꯥꯝ ꯇꯥꯗꯦꯗ
ꯀꯔꯤ ꯈꯨꯟꯗꯤ ꯃꯌꯥꯝ ꯇꯥꯏ ꯀꯔꯤ ꯈꯨꯟ ꯇꯥꯒꯦꯌꯦ
ꯑꯗꯨ ꯍꯥꯏꯔꯤꯗ ꯑꯩ ꯀꯩꯅꯣ ꯅꯪ ꯅꯤꯡꯖꯤꯡꯕ ꯈꯔ ꯐꯠ ꯐꯠ ꯍꯥꯏꯔꯛꯑꯣ ꯍꯥꯏꯕꯅꯤ
ꯃꯣꯏꯅ ꯀꯣꯏꯁꯟꯁꯨ ꯑꯁꯤꯁꯤ ꯍꯪꯉꯣꯅ ꯍꯥꯏꯔꯛꯄ꯭ꯔꯥ
ꯍꯥꯏꯗꯦ ꯃ ꯃꯐꯝꯒꯤ ꯃꯇꯥꯡꯗ ꯂꯝꯒꯤ ꯃꯇꯥꯡꯗ ꯐꯦꯁꯇꯤꯚꯦꯜ ꯃꯇꯥꯡꯗ ꯋꯥꯔꯤ ꯁꯥꯟꯅꯗꯧꯕ
ꯎꯝ ꯂꯝ ꯈꯪꯉꯤꯗꯨꯕꯨꯅ
ꯑꯁ ꯅꯪꯖꯦ ꯒ꯭ꯌꯥꯟ ꯇꯒꯤꯗꯦꯀꯣ ꯃꯤꯅꯥ ꯍꯥꯏꯖꯦ ꯍꯥꯏꯔꯤꯁꯦ ꯀꯔꯤ ꯂꯩꯒꯦꯁꯦ ꯈꯪꯗꯦ ꯅꯪꯁꯨ
ꯃꯥꯕꯣ ꯃꯄꯥ ꯅꯠꯇꯦ ꯃꯥꯕꯨꯡꯅꯦ
ꯆꯤꯟ ꯊꯤꯕ ꯌꯥꯗꯦꯀꯣ ꯆꯥꯛ ꯄꯨꯡ ꯀꯌꯥ ꯆꯥꯗꯣꯏꯕ
ꯈꯪꯗꯦꯗ ꯊꯣꯡ ꯂꯣꯏꯔꯒ ꯆꯥꯗꯣꯏꯕ
ꯃꯕꯨꯣꯛꯁꯦ ꯑꯃꯨꯛ ꯂꯥꯛꯑꯦ ꯂꯥꯡꯗꯣꯔꯤ ꯂꯥꯡꯕꯖꯨ ꯌꯥꯕ꯭ꯔꯣ
ꯌꯥꯗꯦ ꯉꯥꯍꯥꯛꯇꯪ ꯃꯤꯅꯤꯠ ꯃꯉꯥꯃꯨꯛꯇꯪ ꯂꯥꯡꯉꯗꯤ
ꯆꯥ ꯊꯛꯑꯗꯤ ꯇꯂꯞ ꯆꯥꯅꯤ ꯀ꯭ꯋꯥ ꯆꯥꯅꯤ ꯈꯪꯗꯦ ꯍꯧꯔꯛꯑꯦ ꯑꯗꯨꯒ ꯄꯣꯄꯤ
ꯍꯥꯏ
ꯃꯣꯏ ꯂꯥꯡꯉꯦ
ꯂꯥꯡꯉꯦ ꯍꯥꯏꯌꯨ ꯍꯥꯏꯕ ꯃꯥꯕꯣꯛ ꯃꯤ ꯃꯉꯥꯇ ꯃꯅꯨꯡꯗ ꯂꯥꯡꯒꯦ ꯂꯥꯡꯉꯨ ꯁꯣ
ꯃꯅꯨꯡ ꯆꯪꯒ꯭ꯔꯦ ꯆꯪꯕꯨꯗꯤ
ꯎꯝ ꯉꯣ ꯌꯥꯔꯦ ꯗꯨꯗꯤ ꯃꯣꯕꯣꯛꯇꯣ ꯆꯦꯆꯦ ꯂꯥꯡꯀꯅꯣ ꯍꯥꯏ
ꯑꯈꯣꯏ ꯍꯦꯔꯣꯅ ꯁꯤꯟꯕ ꯃꯅꯨꯡꯗ ꯁꯥꯟꯅꯧ ꯑꯌꯨ
ꯁꯥꯟꯅꯧ ꯑꯌꯨ ꯍꯥꯏꯕ ꯆꯠꯈ꯭ꯔꯕꯣ ꯆꯦꯆꯦ ꯅ ꯆꯪꯒ꯭ꯔꯦ ꯑꯁꯦꯡꯕ ꯆꯠꯈ꯭ꯔꯤꯕ ꯍꯥꯏ
ꯅꯠꯇꯦꯗ ꯍꯥꯏꯌꯣ ꯍꯥꯏꯕ ꯑꯩꯅ
ꯑꯗꯣ ꯍꯥꯏꯕꯨ ꯍꯥꯏ ꯍꯥ ꯍꯥ ꯍꯥꯏꯕꯨ ꯍꯥꯏꯒ꯭ꯔꯦ ꯍꯥꯏꯔꯝꯒꯗ꯭ꯔꯣ
ꯈꯪꯗꯦꯗ ꯁꯦꯔꯩꯖꯤꯕꯨ
ꯀꯩꯕꯨꯜ ꯂꯝꯖꯥꯎ ꯍꯥꯏꯕꯁꯤ
ꯍꯥ
ꯅꯪ ꯀꯩꯕꯨꯜ ꯂꯝꯖꯥꯎ ꯆꯠꯂꯕꯣ ꯀꯩꯕꯨꯜ ꯂꯝꯖꯥꯎ ꯆꯠꯂꯕꯕ ꯅꯪ
ꯆꯠꯇ꯭ꯔꯤ
ꯁꯪꯉꯥꯏ ꯎꯔꯕꯣ ꯅ
ꯎꯔꯦ ꯆꯨꯗ
ꯖꯨꯗ ꯃꯅꯤꯄꯨꯔꯒꯤ ꯖꯨꯗꯨꯒꯤ ꯃꯃꯤꯡ ꯀꯩ ꯀꯧꯕ
ꯀꯩꯅꯣ ꯃꯅꯤꯄꯨꯔꯒꯤ ꯖꯨꯗꯨꯒꯤ ꯃꯃꯤꯡ ꯀꯩ ꯀꯧꯕꯕꯨ ꯀꯩ ꯋꯥꯍꯪꯅꯣ
ꯖꯨ ꯖꯨꯂꯣꯖꯤꯀꯦꯜ ꯒꯥꯔꯗꯦꯟ ꯍꯥꯏꯕ꯭ꯔ ꯀꯩꯅꯣꯝ ꯍꯥꯏꯗꯥꯏꯅꯦ ꯀꯩꯅꯣꯝ ꯀꯔꯤ
ꯏꯁꯇꯦꯠ ꯖꯨ
ꯏꯁꯇꯦꯠ ꯖꯨꯂꯣꯖꯤꯀꯦꯜ ꯒꯥꯔꯗꯦꯟ ꯍꯥꯏꯕ ꯎꯝ ꯃꯅꯤꯄꯨꯔ ꯖꯨꯂꯣꯖꯤꯀꯦꯜ ꯒꯥꯔꯗꯦꯟ ꯍꯥꯏꯕ꯭ꯔꯣ ꯇꯦꯠ ꯖꯨꯂꯣꯖꯤꯀꯦꯜ ꯒꯥꯔꯗꯦꯟ ꯏꯔꯣꯏ ꯁꯦꯝꯕꯗ ꯂꯩꯔꯤ ꯅꯠꯇ꯭ꯔꯥ
ꯎꯝ
ꯑꯗꯨꯒꯤ ꯂꯝꯕꯤꯗꯣ ꯍꯥꯏꯖꯜꯂꯦꯗꯅ ꯀꯩꯅꯣꯗꯨꯗꯒꯤ ꯃꯦꯟ ꯔꯣꯠꯇꯒꯤ
ꯏꯔꯣꯏꯁꯦꯝꯕꯒꯤꯔꯣ ꯎꯝ
ꯑꯗꯨꯒ ꯈꯔ ꯆꯪꯉꯒ ꯑꯗꯨꯝ ꯂꯩꯔꯗꯥꯏꯅꯦ
ꯎꯝ
ꯈꯔ ꯉꯥꯡꯍꯧꯗꯅ ꯋꯥꯗꯣ
ꯀꯩꯩꯅ ꯉꯥꯡꯉꯛ ꯀꯩꯅꯣ ꯈꯪꯗꯕꯕꯩꯅꯦ
ꯄꯪꯉꯥꯡ ꯉꯥꯡꯉꯛꯑꯣ ꯂꯝꯒꯤ ꯃꯇꯥꯡꯗ ꯐꯤꯒꯤ ꯃꯇꯥꯡꯗ ꯑꯗꯨꯗꯤ ꯀꯩꯒꯤ ꯃꯇꯥꯡꯗ
ꯃꯤꯗꯨꯗꯤ
ꯍꯣꯏ ꯏꯕꯥꯅꯤꯃꯛ ꯑꯟꯗꯔꯁꯇꯦꯟꯗꯤꯡ ꯑꯃ ꯂꯩꯅꯕ ꯑꯃ ꯆꯪꯉꯦ ꯍꯥꯏꯕ
ꯎꯝ
ꯅꯪ ꯅꯣꯏ‌ꯃꯥ ꯀꯩ ꯍꯦꯟꯖꯥꯛ ꯊꯣꯡꯏꯖꯥꯠꯅꯣ
ꯍꯋꯥꯏ
ꯀꯩ‌‌ ꯀꯩ ꯅꯪ ꯉꯁꯤ ꯀꯩ ꯀꯩ ꯇꯧꯗꯣꯏ ꯂꯩꯒꯦ ꯙꯗꯨꯛ ꯁꯥ ꯂꯣꯏꯔꯒ ꯀꯩ ꯀꯩ ꯇꯧꯗꯣꯏꯅꯣ
ꯀꯩꯁꯨ ꯂꯩꯇ꯭ꯔꯦꯗ ꯑꯗꯨꯗꯩꯗꯤ ꯅꯨꯡꯗꯥꯡꯒꯤ ꯊꯕꯛ ꯉꯥꯏꯇꯥꯝ
ꯎꯝ ꯉꯁꯤꯒꯤꯗꯤ ꯀꯩ ꯀꯩ ꯇꯧꯔꯕ ꯑꯌꯨꯛꯇꯒꯤ
ꯑꯌꯨꯛꯀꯤꯔꯣ ꯍꯥꯏꯖꯦ
ꯎꯝ
ꯇꯨꯝ ꯍꯧꯒꯠꯄꯒ ꯐꯧ ꯐꯧ ꯐꯧꯍꯨꯟꯕꯒꯤ ꯇꯧꯔꯦ ꯐꯧ ꯇꯨꯔꯦꯟꯗ ꯏꯁꯤꯡ ꯇꯤꯡꯉꯨꯕꯗꯣ ꯂꯧꯈꯠꯄ ꯀ ꯀꯨꯝꯃꯦ
ꯎꯝ ꯅꯪ ꯂꯧꯈꯠꯂꯨꯏꯔ ꯍꯥꯏꯖꯦ
ꯑꯩꯈꯣꯏ ꯕꯥꯅꯦ ꯑꯩꯅꯦ ꯑꯩꯈꯣꯏ ꯃꯥꯕꯥꯥꯅꯦ ꯆꯦꯠꯆꯅꯦ ꯑꯩꯈꯣꯏ ꯃꯔꯤꯃꯥ
ꯎꯝ
ꯑꯩꯈꯣꯏ ꯕꯥꯅ ꯊꯥꯡꯒꯠ ꯂꯩꯔꯝꯃꯦꯗ ꯑꯗ ꯁꯥꯏꯀꯜ ꯄꯥꯏꯕ ꯈꯛꯇꯅꯤ ꯑꯣ ꯑꯣ ꯕꯣꯔꯥ ꯑꯅꯤꯅꯦ ꯑꯃꯅ ꯏꯃꯥꯒ ꯑꯩꯒ ꯊꯥꯡꯉꯛꯑꯦ ꯑꯃꯅ ꯑꯩꯈꯣꯏꯕꯥꯅ ꯎꯝꯗ ꯁꯥꯏꯀꯜꯗꯗꯡ ꯏꯟꯂꯦꯛꯑꯒ ꯃꯇꯦꯛ ꯑꯃꯅ ꯑꯩꯈꯣꯏ ꯃꯥ ꯏꯕꯅꯤꯅ ꯊꯥꯡꯉꯦ ꯑꯗꯨꯒ ꯊꯝꯃꯤ ꯍꯧꯖꯤꯛ ꯍꯌꯦꯡ ꯍꯨꯟꯗꯣꯏꯅꯤ
ꯑꯣ ꯂꯧ ꯄꯦꯡꯕ ꯂꯣꯏꯔꯦ ꯍꯥꯏꯕꯔꯣ
ꯉꯁꯤ ꯂꯣꯏꯗꯣꯏꯅꯦ ꯑꯗꯨꯒ ꯍꯌꯦꯡ ꯍꯨꯟꯗꯣꯏꯕ ꯑꯌꯨꯛꯇ
ꯎꯝ ꯑꯗꯨꯒ ꯂꯧ ꯄꯦꯡꯕ ꯂꯣꯏꯔꯒ ꯀꯔꯝ ꯀꯥꯟꯗꯅ ꯃꯨꯟꯗꯣꯏꯖꯤꯅ
ꯎꯝ ꯅꯕꯦꯝꯕꯔ
ꯎꯝ ꯊꯕꯛꯇꯤ ꯆꯤꯡꯈꯠꯂꯛꯑꯅꯤ ꯑꯗꯨꯗꯩꯗꯤ ꯅꯣꯏ ꯕꯥ‌‌ꯃꯇꯣꯝꯗꯅ ꯁꯦꯟꯅꯗꯣꯏꯔꯥ
ꯐꯖꯅ ꯍꯠꯇ ꯂꯥꯛꯀꯅꯤ ꯁꯣꯡꯉꯣꯔꯣꯀꯣ ꯉꯔꯥꯡꯒꯤ ꯃꯇꯧꯗꯣ ꯅꯃꯥ ꯏꯕꯅꯤꯕꯨ ꯂꯣꯟꯅ‌‌ ꯆꯦꯂꯦ ꯍꯥꯏꯁꯤꯅꯤ ‌ꯑꯁꯣꯝ‌ ꯅꯥꯀꯟꯗ ꯑꯧ
ꯀꯅꯥ ꯂꯥꯛꯀꯅꯤ ꯍꯥꯏꯅꯣ
ꯗꯥ ‌ꯅꯤꯎꯇꯟ ꯂꯥꯛꯀꯅꯤ